ꯇꯥꯔꯦ ꯚꯥꯏ ꯀꯩ ꯀꯩꯗꯧꯔꯝꯃꯤꯅꯣ
ꯑꯣ ꯆꯥꯛ ꯏꯁꯤꯡ ꯀꯃꯥꯏ ꯇꯧꯔꯒꯦ
ꯆꯥꯛ ꯏꯁꯤꯡ ꯆꯥꯔꯦ
ꯑꯣ ꯀꯩꯀꯩ ꯏꯟꯖꯥꯡ ꯆꯥꯔꯕ
ꯏꯁ ꯉꯁꯤꯗꯤ ꯍꯨꯏ ꯑꯣꯏꯅ ꯇꯧꯁꯜꯂꯦ
ꯍꯥ
ꯍꯨꯏ ꯑꯣꯏꯅ ꯇꯧꯁꯤꯜꯂꯦ
ꯑꯩ ꯍꯥꯎꯟꯖꯥꯡꯅꯤ ꯑꯗꯣ ꯑꯩ ꯆꯥꯗ ꯀꯨꯏꯔꯦ ꯍꯨꯏ
ꯎꯝ ꯍꯨꯝ
ꯍꯨꯏ ꯅꯨꯡꯁꯤꯅ ꯆꯥꯗ꯭ꯔꯦ
ꯅꯨꯡꯗꯤ ꯅꯨꯡꯁꯤꯕꯅꯦ ꯑꯩꯖꯨ
ꯄꯤꯌꯨꯔ ꯚꯤꯖꯤꯇꯔꯤꯌꯟ ꯑꯣꯊꯣꯔꯛꯒꯗꯧꯔꯦ ꯈꯔ ꯂꯩꯔꯒꯦ
ꯎꯝ ꯎꯝ ꯑꯩ ꯉꯁꯥꯏ ꯍꯥꯏꯦꯒꯤ ꯋꯥꯔꯤ ꯋꯥꯔꯤꯗ
ꯉꯥꯏꯈꯣ ꯉꯁꯤ ꯕꯣꯜ ꯀꯩꯀꯩ ꯂꯝ ꯂꯩꯒꯦ
ꯉꯁꯤ ꯕꯣꯜ ꯂꯩꯇꯦ
ꯑꯣ ꯁꯤꯃꯤꯐꯥꯏꯅꯦꯜ ꯍꯧ ꯃꯊꯪꯗꯒꯤ ꯁꯤꯃꯤꯐꯥꯏꯅꯦꯜ ꯑ ꯀ꯭ꯋꯥꯔꯇꯔ ꯐꯥꯏꯅꯦꯜ ꯍꯧꯔꯗꯣꯏꯔꯥ
ꯗꯦꯠ ꯆꯦꯟ ꯗꯩ ꯀꯥꯋꯇꯔ ꯐꯥꯏꯅꯦꯜ
ꯑꯁ ꯀꯩꯅꯣ ꯅꯪ ꯋꯥꯔꯤꯕꯣ
ꯑꯩ ꯉꯁꯥꯏꯗꯩ ꯀꯩꯅꯣ ꯇꯧꯕꯗ ꯍꯌꯦꯡꯖꯦ
ꯑꯥ
ꯊꯕꯛ ꯑꯃꯥ ꯆꯠꯀꯗꯧꯕ ꯑꯅꯧꯕꯥ ꯑꯃꯥ ꯈꯪꯅꯕ
ꯅꯨꯄꯤꯔꯕ
ꯑ
ꯑꯥ
ꯑꯗ ꯒꯥꯔꯤ ꯆꯥꯝꯊꯣꯛꯇꯅ ꯁꯝ ꯀꯣꯏꯅꯨꯡ ꯂꯣꯏ ꯀꯛꯊꯠꯇꯅ ꯃꯁꯥ ꯅꯥꯜꯍꯜꯂꯕꯅꯦꯗꯥ
ꯑꯣ
ꯄꯔ꯭ꯗꯤꯞꯇꯣ ꯅꯨꯄꯤ ꯄꯔ꯭ꯗꯤꯞꯇꯣ ꯅꯨꯄꯤ ꯃꯄꯥꯝ ꯆꯠꯈ꯭ꯔꯦꯌꯦ
ꯆꯠꯈ꯭ꯔꯦ ꯅꯨꯄꯤ ꯃꯄꯥꯝ ꯆꯠꯈ꯭ꯔꯦ ꯑꯗꯣ ꯃꯥ ꯂꯣꯛꯇꯥꯛ ꯆꯠꯄꯒꯤ ꯄ꯭ꯂꯥꯟ ꯑꯃꯗꯤ ꯇꯧꯏ
ꯂꯣꯛꯇꯥꯛ ꯆꯠꯄꯩ ꯄ꯭ꯂꯥꯟ ꯇꯧꯋꯦ
ꯑꯩꯈꯣꯏ ꯑꯩꯈꯣꯏ ꯇꯧꯔꯤꯗꯨꯗꯤ
ꯀꯥꯏꯗ
ꯑꯦ ꯗꯦꯠꯇꯤ ꯈꯪꯗ꯭ꯔꯤ ꯍꯦ ꯗꯦꯠ ꯈꯪꯗꯔꯤ ꯍꯟꯗꯛꯇꯤ ꯚꯥꯏ ꯈꯣꯏ ꯈꯔ ꯄꯨꯔ ꯆꯠꯁꯦ꯫
ꯈꯣꯏ ꯄꯨꯒꯗꯥꯃꯦ ꯑꯩꯁꯨ ꯈꯣꯏ ꯄꯨꯔꯛꯀꯅꯤ
ꯑꯗꯨꯅꯦ ꯈꯣꯏ ꯈꯔ ꯄꯨꯔꯒ ꯐꯥꯔꯨꯔꯖꯦ
ꯈꯣꯏ ꯄꯨꯔꯒ ꯑꯌꯨꯛꯀꯤ ꯍꯤꯟꯖꯥꯡꯂꯥꯥ ꯀꯩꯅꯣ ꯑꯣꯏꯔꯕ
ꯑꯗꯨꯅꯦ ꯑꯦ ꯑꯩ ꯀꯩ ꯈꯟꯒꯦꯅ
ꯀꯩꯕꯥ
ꯈꯣꯏ ꯏꯃꯥꯟꯅꯕ ꯑꯃꯅ ꯍꯥꯏꯕꯗꯣ ꯅꯪ ꯀꯩ ꯈꯟꯒꯦꯕ ꯑꯩ ꯀꯩꯅꯣꯗꯣ ꯄꯩꯁꯥ ꯈꯥꯏꯅꯕꯩꯗꯣ ꯆꯥꯇꯔꯨꯛꯅ ꯐꯕ꯭ꯔꯥ ꯆꯥꯇꯔꯦꯠꯅ ꯐꯕ꯭ꯔꯕ
ꯀꯝꯕꯩꯅꯣ
ꯍꯣꯝꯁꯇꯦꯒꯤꯗꯣ ꯕ꯭ꯔꯦꯛꯐꯥꯁ ꯌꯥꯎꯕꯗꯨꯅ ꯐꯔꯤꯔꯥ ꯌꯥꯎꯗꯕꯗꯨꯅ ꯐꯩꯔꯥ
ꯑꯁ ꯌꯥꯎꯗꯕꯗꯨꯗ ꯑꯣꯏꯅꯥ ꯇꯧꯔꯖꯦꯗꯥ
ꯐꯩꯗ ꯌꯥꯎ ꯀꯩꯗꯧꯗꯣꯏꯅꯣ ꯕ꯭ꯔꯦꯛꯐꯥꯁꯇꯨꯕꯣ ꯑꯌꯨꯛꯇꯨꯗꯕꯨ ꯀꯩꯁꯨ ꯆꯥꯅꯤꯡꯗꯅꯦꯕ ꯉꯥ ꯐꯥꯔꯒ ꯆꯥ ꯂꯣꯏꯔꯦ ꯍꯤꯟꯖꯥꯡ ꯈꯔ ꯄꯨꯈꯔ ꯑꯗꯨꯝ ꯊꯣꯡꯒꯠꯂꯨꯔꯥ ꯂꯣꯏꯔꯦ
ꯍꯣꯏ ꯀꯩꯅꯣ ꯇꯧꯔꯥꯖꯨ ꯃꯣꯏ ꯑꯗꯨ ꯂꯩꯔꯤꯃꯤꯅ ꯁꯨꯝ
ꯀꯩꯕ
ꯍꯥꯟꯅꯒꯤꯗꯨꯗ ꯆꯠꯁꯦ ꯍꯥꯏꯖꯥꯠꯂꯥ ꯑꯇꯣꯞꯄ ꯃꯐꯝꯗ ꯆꯠꯁꯦ ꯍꯥꯏꯖꯠꯂꯥ
ꯑꯇꯣꯞ ꯑꯇꯣꯞ ꯑꯇꯣꯞ ꯃꯐꯝ ꯆꯠꯁꯤꯗ
ꯑꯇꯣꯞꯄꯥ ꯃꯐꯝꯗ
ꯑ ꯑꯇꯣꯞ ꯑꯇꯣꯞꯄ ꯃꯐꯝꯗ ꯆꯠꯄꯅ ꯐꯩꯌꯦ
ꯍꯟꯅꯩꯗꯣ ꯑꯗꯨꯝ ꯆꯠꯃꯥꯜꯂꯦꯕꯥ
ꯎꯝ ꯍꯟꯅꯩꯗꯨꯗꯤ ꯌꯥꯔꯦꯗ ꯍꯥꯌꯗꯤ ꯚꯥꯏ ꯌꯨꯝ ꯃꯊꯛ ꯌꯥꯎꯕꯗꯣ ꯑꯣꯏꯅ ꯆꯠꯁꯤ ꯀꯩꯅꯣ
ꯑꯗꯨꯅꯦ ꯑꯩꯅꯥ ꯆꯠꯅꯤꯡꯉꯤꯁꯦ ꯃꯊꯛꯄꯨꯁꯤ ꯀꯩꯅꯣꯒꯤꯁꯨ ꯍꯥꯞꯄ ꯍꯥꯟꯅꯒꯤꯖꯤ ꯍꯥꯞꯄꯒꯨꯝ ꯇꯧ
ꯑꯧ ꯍꯥꯟꯅꯩꯗꯣ ꯃꯥ ꯑꯃ ꯌꯥꯎꯋꯦ ꯃꯊꯛ ꯍꯥꯞꯄ ꯑꯃ ꯑꯩꯈꯣꯏ ꯍꯥꯟꯅꯩ ꯃꯄꯨꯗꯣ ꯑꯗꯨꯒ ꯑꯩꯅ ꯎꯒꯔ꯭ꯦꯅꯦ ꯆꯦꯅꯦꯜ ꯑꯝꯗ ꯑꯩꯈꯣꯏꯒꯤ ꯉꯥꯖꯦ ꯄꯔꯤꯛ ꯄꯔꯤꯛ ꯁꯧꯒꯩ ꯂꯩꯕ ꯉꯥ ꯑꯆꯧꯕꯁꯦ ꯑꯗꯨ ꯑꯗꯨ ꯉꯥ ꯑꯆꯧꯕꯁꯦ ꯁꯧꯒꯩ ꯂꯩꯕꯅꯤ ꯀꯩꯅꯣ ꯃꯣꯏ ꯇꯣꯉꯥꯟꯅ ꯊꯥꯗꯩꯔꯥ ꯈꯪꯗꯦꯕ
ꯊꯥꯗꯔꯖꯨ ꯄꯨꯔꯥ ꯂꯣꯛꯇꯥꯛ ꯃꯌꯥꯏꯗꯨꯗꯅꯦꯕ ꯑꯗꯨꯝ ꯂꯩ ꯉꯥ ꯃꯌꯥꯝꯗꯣ ꯃꯣꯏ ꯍꯦꯛ ꯆꯪꯕꯝꯗꯨꯗꯩꯗ
ꯑꯥ
ꯑꯩ ꯁꯤꯌꯔ ꯇꯧꯔꯛꯀꯦ ꯚꯤꯗꯤꯑꯣꯗ ꯊꯦꯡꯅꯔꯀꯥꯟꯗ꯫
ꯑ
ꯑꯗꯨꯒꯨꯝꯕ ꯑꯣꯏꯔꯗꯤ ꯑꯁ ꯑꯗꯨ ꯑꯃ ꯐꯥꯔ ꯆꯥꯊꯣꯛꯍꯜꯂꯣꯏꯔꯦ ꯑꯌꯨꯛꯇ ꯑꯗꯨꯝ
ꯍꯁꯤꯡꯗ ꯈꯣꯏ ꯆꯧ
ꯑꯌꯨꯛ ꯉꯟꯇꯥꯗ ꯍꯩꯒꯠꯂꯒ
ꯑꯗꯨꯗꯤ ꯈꯣꯏꯁꯆꯨꯞꯇ꯭ꯔꯁꯨ ꯌꯥꯅꯤ ꯐꯥꯕꯕꯨ ꯌꯥꯅꯤꯕ ꯑꯗꯨꯏ ꯈꯨꯠꯂꯩꯗꯨꯗꯤ꯫
ꯈꯨꯠꯅ ꯑꯗꯨꯝ ꯐꯥꯕ ꯌꯥꯅꯤ ꯑꯗꯨꯏ ꯑꯗꯨꯏ ꯈꯨꯂꯩꯗꯨꯗꯤ꯫
ꯎꯝ
ꯍꯣꯏꯌꯦ ꯍꯦꯛꯇ ꯄꯔ꯭ꯤꯛ ꯄ꯭ꯔꯤꯛ ꯆꯥꯔ ꯂꯩꯔꯦꯕ ꯃꯊꯛꯇ ꯂꯣꯏꯅ꯫ ꯅꯪ ꯂꯤꯖꯦꯟ ꯀꯌꯥ ꯌꯧꯔꯒꯦ?
ꯏꯄꯤꯛꯇ ꯂꯩꯔꯤꯗ
ꯂꯤꯖꯦꯟ ꯌꯧꯍꯜꯂꯣ ꯍꯥꯏꯔꯒꯥ ꯫
ꯑ ꯀꯩꯅꯣ ꯇꯧꯋꯦ ꯁꯨꯝ ꯁꯥꯟꯅ ꯁꯥꯟꯅꯅ ꯁꯨꯝ ꯑꯩꯈꯣꯏ ꯇꯤꯝ ꯖꯦ ꯄꯨꯟꯅ ꯃꯄꯨꯝ ꯐꯥꯗ꯭ꯔꯗꯤ ꯁꯥꯟꯅ ꯁꯥꯟꯅꯅ ꯁꯨꯝ ꯄꯣꯠꯁꯤꯜꯂꯛꯄ ꯍꯥꯏꯇꯥꯔꯦ꯫
ꯏꯄꯤꯛ ꯂꯤꯖꯦꯟꯕꯨꯗꯤ ꯀꯩꯅꯣ ꯇꯧꯋꯤꯗ ꯑꯗꯨꯝ ꯏꯁꯥ ꯏꯇꯣꯟꯗ ꯑꯗꯨꯝ ꯁꯥꯟꯅꯔꯒ ꯑꯗꯨꯝ ꯍꯥꯏꯗꯤ ꯑꯩꯈꯣꯏ ꯇꯤꯝ ꯄꯨꯔ ꯁꯞꯄꯣꯔꯠ ꯇꯧꯗ꯭ꯔꯁꯨ ꯑꯩꯅ ꯐꯖꯅ ꯀꯦꯔꯤ ꯇꯧꯕ ꯍꯦꯔꯣ ꯑꯃ ꯄꯥꯏꯔꯦꯗꯅ
ꯎꯝ
ꯆꯦꯡꯒꯨꯝꯕ ꯑꯃ ꯄꯥꯏꯔ ꯍꯥꯏꯄꯔꯔ ꯀꯩꯅꯣꯝ ꯄꯥꯏꯔꯒ ꯑꯗꯨꯝ ꯖꯣꯔꯣ ꯖꯣꯔꯣ ꯏꯟꯕ ꯉꯝꯃꯦ ꯑꯗꯨ ꯑꯣꯅꯔ ꯌꯧꯈꯤꯕꯗꯩꯅꯤ ꯃꯁꯥ ꯁꯥꯔꯦ꯫
ꯀꯩꯅꯣꯁꯦ ꯍꯥꯄꯔ ꯖꯦ ꯄꯥꯏꯍꯟꯗ꯭ꯔꯦ ꯑꯩꯗꯤ ꯃꯦꯁ
ꯄꯥꯏꯔꯗꯤ ꯅꯨꯡꯥꯏꯕꯅꯤ ꯀꯦꯔꯤ ꯇꯧꯕ
ꯑꯦꯝ ꯑꯦꯜ ꯖꯤ ꯍꯨꯖꯤꯛ ꯑꯃꯨꯛ ꯀꯩꯅꯣꯁꯨ ꯀꯟꯈꯠꯂꯛꯏꯁꯨ ꯃꯤꯌꯥ ꯑꯥ ꯃꯤꯌꯥꯁꯨ
ꯃꯤꯌꯥ
ꯃꯤꯌꯥꯝꯖꯤ ꯃꯥꯒꯤ ꯗꯤꯐ꯭ꯔꯦꯟꯁꯇ ꯃꯥꯒꯤ ꯗꯤꯐ꯭ꯔꯦꯟꯁꯇꯀꯣ ꯀꯩꯝ ꯂꯩꯔꯛꯇ꯭ꯔꯕꯀꯣ ꯀꯩꯅꯣ ꯒꯥꯁꯤꯗꯤ ꯒꯨꯁ ꯁꯟ ꯀꯁꯤ ꯒꯨꯠꯁꯟ ꯀꯁꯤ ꯑꯃꯨꯛ ꯃꯥꯡꯅ ꯊꯣꯝꯕ ꯑꯗꯨꯝ ꯂꯣꯏꯔꯦ
ꯑ ꯃꯤꯌꯥ ꯃꯤꯌꯥ ꯍꯣꯏꯗꯤ ꯑꯁ ꯕꯦꯔꯅꯤ!
ꯋꯥꯔ ꯁꯣꯠ ꯀꯤ ꯇꯥꯏꯞ ꯇꯧꯈꯠꯂꯛꯑꯝꯅꯦ ꯍꯥꯏꯕꯥ꯫
ꯖꯤꯔꯤꯠ ꯖꯤꯔꯤꯠ ꯀꯥꯞꯄꯤ ꯑꯃ ꯂꯩꯔꯤꯅꯤ ꯃꯥꯏ ꯃꯅꯥꯛ ꯆꯪꯁꯤꯟꯕꯗ ꯃꯃꯤꯡꯗꯤ ꯈꯪꯗꯦ꯫
ꯑꯣ ꯃꯤꯂꯤꯁꯥꯗꯨꯔꯣ?
ꯅꯤꯁꯥ ꯆꯦ ꯆ ꯀꯥꯞ ꯅꯤꯁꯥ ꯅꯠꯇꯕ ꯑꯃ ꯂꯩꯕꯗꯥ ꯍꯟꯗꯛ ꯑꯅꯧꯕ ꯑꯃ ꯊꯣꯔꯛꯄ꯫
ꯑꯣ ꯈꯪꯉꯦ ꯈꯪꯉꯦ ꯑꯩꯗꯣ ꯑꯩ ꯌꯥꯝ ꯄꯥꯏꯌꯦ ꯑꯗꯨ ꯏꯔꯣꯗꯣ ꯃꯁꯝ ꯁꯥꯡꯕ ꯗꯣ ꯅꯠꯇ꯭ꯔꯣ? ꯅꯨꯄꯤ ꯑꯃ ꯌꯥꯎꯕꯗꯗꯣ ꯑꯣꯞꯁꯤꯗꯤꯌꯥ ꯍꯥꯏꯗꯣ
ꯎꯝ
ꯅꯨꯡꯉꯥꯏꯕꯅꯦ ꯑꯗꯨ ꯍꯦꯔꯣ ꯗꯨꯖꯨ ꯫
ꯌꯥꯗ꯭ꯔꯦ ꯃꯥꯗꯤ ꯑꯜꯗꯤ ꯄꯥꯏꯔꯒ ꯑꯗꯨꯝ ꯒꯔ ꯒꯔ ꯈꯞꯊꯔꯅꯤ꯫
ꯑꯄꯥꯏꯕ ꯑꯣꯏꯒꯦꯔꯥ ꯄꯥꯏꯗꯕ ꯑꯣꯏꯒꯦꯔꯥ ꯂꯣꯏ ꯈꯞꯊꯔꯅꯤ꯫ ꯎꯝ
ꯑꯁ ꯍꯟꯗ ꯀꯩꯅꯣ ꯇꯧꯕꯁꯦ ꯅꯨꯄꯤ ꯁꯦꯝꯃꯣꯒꯥꯏ
ꯅꯥꯏ ꯑꯣꯗ ꯉꯔꯥꯡ ꯐꯣꯟ ꯇꯧꯔꯣꯏꯕ ꯑꯩꯅ
ꯎꯝ
ꯀꯩꯅꯣꯒꯤ ꯍꯣꯇꯦꯜ ꯈꯪꯅꯕ ꯂꯩꯕ꯭ꯔꯅ
ꯍꯣꯏꯅꯦ ꯌꯥꯔꯦꯅꯦ ꯑꯩꯈꯣꯏꯒꯤ ꯌꯨꯝꯒꯤ ꯊꯕꯛ ꯀꯔꯤ ꯀꯔꯤ ꯍꯩꯒꯦ
ꯌꯨꯝꯒꯤꯔꯣ ꯑꯣ
ꯌꯨꯝꯒꯤ ꯂꯣꯏꯅ ꯍꯩꯔꯦ
ꯒ꯭ꯌꯥꯟ ꯇꯥꯕ꯭ꯔꯥ ꯑꯩꯅ ꯍꯥꯏꯁꯦ
ꯑꯥ
ꯎꯝ ꯑꯥꯎ ꯌꯨꯝꯒꯤ ꯊꯕꯛꯁꯦ ꯆꯦꯡ ꯇꯛꯄꯒꯨꯝꯕ ꯍꯩꯕ꯭ꯔꯣ
ꯆꯦꯡ ꯈꯥꯞꯄꯗꯤ ꯍꯩꯇꯦ
ꯀꯩꯒꯤꯅꯣ ꯆꯦꯡ ꯈꯞꯄ ꯍꯩꯇ꯭ꯔꯤꯕꯣ ꯆꯦꯡ ꯈꯛꯄꯕꯨ
ꯍꯩꯗꯤ ꯍꯩꯅꯤꯗ
ꯆꯦꯡꯗꯣ ꯌꯥꯡꯀꯣꯛꯇ ꯍꯥꯞꯄꯒ ꯈꯩꯔ ꯂꯣꯏꯔꯦ ꯍꯦꯛꯇ
ꯑ ꯍꯩꯗ ꯍꯩꯅꯤꯕ
ꯆꯦꯡꯗꯣ ꯕꯣꯔꯥꯗꯒꯤ ꯌꯥꯡꯀꯣꯛꯇ ꯍꯩꯗꯣꯛꯑꯅꯤ ꯌꯥꯡꯀꯣꯛꯇꯣ ꯄꯥꯏꯈꯠꯂꯅꯤ ꯑ ꯈꯥꯏꯅꯤ
ꯁꯠ ꯍꯌꯦꯡ ꯋꯥꯏ ꯇꯧ ꯂꯨꯍꯣꯡ ꯉꯥꯀꯟꯗ
ꯑꯗꯒꯤ ꯑꯩ ꯄꯥꯎꯈꯣꯝ ꯑꯃꯥ ꯆꯟꯒꯦ ꯍꯥꯢꯗꯣ
ꯑꯥ
ꯃꯃꯥꯏꯗ ꯃꯈꯣꯡ ꯄꯥꯟꯕꯁꯤ ꯀꯩꯅꯣ ꯑꯗꯨꯗꯤ
ꯑꯁ ꯑꯗꯨꯗꯤ ꯈꯪꯉꯦ ꯅꯣꯛꯐꯗꯦꯗꯑ ꯌꯥꯎꯕꯗꯨꯕꯨ ꯊꯥꯔꯣꯏꯗꯨꯕꯨ
ꯑꯥ ꯅꯣꯛꯐꯗꯦꯗꯥ ꯌꯥꯎꯕ ꯑꯁꯤꯁꯨ ꯌꯥꯎꯔꯝꯃꯅꯤ ꯑꯗꯨꯗꯤ
ꯎꯝ ꯑꯩ ꯅꯪꯉꯣꯟꯗ ꯄꯥꯎꯈꯣꯝ ꯆꯟꯒꯔꯕ ꯂꯨꯄꯥ ꯂꯥꯛ ꯑꯃ ꯃꯃꯥ ꯃꯄꯥꯗꯩ ꯂꯤꯁꯤꯡ ꯌꯥꯡꯈꯩ ꯌꯥꯡꯈꯩ ꯄꯤꯕ ꯄꯥꯎꯈꯣꯝ ꯆꯟꯈ꯭ꯔꯕ ꯆꯟꯗꯦꯀꯣ ꯆꯟꯗꯦꯀꯣ ꯍꯥꯏꯗꯤ ꯃꯃꯥꯗꯒꯤ ꯃꯃꯥꯅ ꯂꯨꯄꯥ ꯂꯤꯁꯤꯡ ꯌꯥꯡꯈꯩ ꯄꯤꯔꯦꯕꯀꯣ ꯃꯆꯥꯁꯤꯗ ꯃꯄꯥꯅ ꯌꯥꯡꯈꯩ ꯑꯃꯒ ꯄꯤꯔꯦꯕ ꯂꯨꯄꯥ ꯀꯌꯥ ꯇꯥꯔꯦ
ꯆꯝꯃꯥ
ꯂꯥꯛ ꯑꯃ ꯂꯩꯔꯦ ꯂꯥꯛ ꯑꯃꯁꯦ ꯃꯥꯅ ꯂꯨꯄꯥ ꯁꯕꯦꯟꯇꯤ ꯅꯥꯏꯟꯇꯤ ꯁꯕꯦꯟ ꯊꯥꯎꯖꯟ ꯄꯤꯕ ꯄꯣꯠ ꯑꯃ ꯂꯩꯊꯣꯛꯈ꯭ꯔꯦꯕꯀꯣ
ꯅꯥꯏꯟꯇꯤ ꯅꯥꯏꯟꯇꯤꯒ ꯀꯌꯥ
ꯃꯧꯗ꯭ꯔꯥ ꯇꯔꯦꯠ ꯄꯤꯕ ꯅꯥꯏꯇꯤ ꯁꯕꯦꯟ ꯊꯥꯎꯖꯟ
ꯎꯝ
ꯑꯁꯤ ꯄꯣꯠ ꯆꯩ ꯑꯃ ꯂꯩꯊꯣꯛꯈ꯭ꯔꯦ
ꯎꯝ
ꯑꯗꯨ ꯑꯣꯏꯇꯥꯔꯗꯤ ꯁꯤ ꯂꯩꯊꯣꯛꯈꯤ ꯇꯥꯔꯗꯤ ꯍꯧꯖꯤꯛꯀꯤ ꯑ ꯃꯗ ꯂꯨꯄꯥ ꯀꯌꯥ ꯂꯩꯍꯧꯔꯤ
ꯂꯤꯁꯤꯡ ꯑꯍꯨꯝ
ꯂꯤꯁꯤꯡ ꯂꯨꯄꯥ ꯂꯤꯁꯤꯡ ꯑꯃ ꯁꯤꯟꯗꯣꯛꯈ꯭ꯔꯦ ꯃꯄꯥꯗ ꯂꯤꯁꯤꯡ ꯑꯃ ꯁꯤꯟꯗꯣꯛꯈ꯭ꯔꯦ ꯃꯉꯣꯟꯗ ꯑꯃ ꯂꯩꯍꯧꯔꯦꯕ ꯗꯨꯗꯤ ꯃꯄꯥꯗꯒꯤ ꯃꯥꯅ ꯀꯌꯥ ꯄꯨꯔꯤ ꯍꯧꯖꯤꯛꯕꯥꯎ
ꯕꯄꯥꯗꯒꯤ ꯃꯥꯅ ꯆꯧꯉꯥ
ꯅꯠꯇꯦ ꯃꯤ ꯀꯔꯤꯅꯣ ꯆꯧꯉꯥ ꯑꯕꯣ ꯂꯤꯁꯤꯡ ꯅꯤꯐꯨ ꯃꯥꯄꯟ ꯄꯨꯔꯦ ꯑꯍꯥꯟꯕꯗ ꯌꯥꯡꯈꯩ ꯊꯥꯔꯛꯑꯦ ꯌꯥꯡꯈꯩ ꯊꯥꯔꯛꯄꯗ ꯑꯃꯈꯛ ꯁꯤꯡꯗꯣꯛ ꯑꯃꯈꯛ ꯁꯤꯡꯗꯣꯛꯈ꯭ꯔꯦ
ꯑ
ꯑꯗꯨ ꯀꯌꯥ ꯄꯨꯔꯤꯒꯦꯕ
ꯃꯃꯥꯗꯨꯖꯨ ꯂꯨꯄꯥ ꯂꯨꯄꯥ ꯂꯤꯁꯤꯡ ꯑꯍꯨꯝ ꯂꯦꯝꯍꯧꯕꯗꯩꯩ ꯂꯨꯄꯥ ꯂꯤꯁꯤꯡ ꯑꯃꯝꯃꯝ ꯁꯤꯡꯗꯣꯛꯈ꯭ꯔꯦꯕꯀꯣ
ꯏꯪꯑꯥ
ꯑꯗꯩ ꯐꯤꯐꯇꯤ ꯐꯤꯐꯇꯤ ꯅꯠꯇ꯭ꯔꯣ ꯃꯃꯥꯒ ꯃꯄꯥꯒ ꯃꯉꯣꯟꯗꯩ ꯂꯨꯄꯥ ꯆꯥꯎꯉꯥ ꯆꯥꯎꯉꯥꯅꯠꯇ꯭ꯔꯣ ꯄꯨꯔꯤꯖꯦ
ꯀꯔꯤꯅꯣ ꯆꯉ꯭ꯋꯥ ꯆꯉ꯭ꯋꯥ ꯍꯥꯏꯕꯣ ꯅꯠꯇꯦꯃꯤ ꯃꯃꯥꯅ ꯃꯃꯥꯗ ꯃꯃꯥꯅ ꯂꯤꯁꯤꯡ ꯌꯥꯡꯈꯩ ꯄꯤꯔꯦ ꯃꯄꯥꯅ ꯌꯥꯡꯈꯩ ꯄꯤꯔꯦꯀꯣ
ꯑꯥ
ꯑꯗꯨꯗꯒꯤ ꯃꯥꯅ ꯍꯟꯗꯣꯛꯈ꯭ꯔꯤꯁꯦ ꯂꯤꯁꯤꯡ ꯑꯃꯝꯃꯝ ꯍꯟꯗꯣꯛꯈ꯭ꯔꯦꯕ
ꯑ ꯅꯥꯏꯟꯇꯤ ꯁꯚꯦꯟ ꯄꯤꯕ ꯄꯣꯠ ꯑꯃ ꯂꯩꯊꯣꯛꯈꯦ ꯑꯥ
ꯄꯣꯠ ꯑꯃ ꯂꯩꯊꯣꯛꯑꯦ ꯑꯗꯨꯗꯨꯒ ꯂꯤꯁꯤꯡ ꯑꯃꯝꯃꯝ ꯍꯟꯇꯣꯛꯈ꯭ꯔꯦꯕ
ꯑ
ꯑꯗꯨꯗꯤ ꯍꯧꯖꯤꯛ ꯀꯌꯥ ꯇꯣꯜꯂꯤꯒꯦꯕ ꯃꯃꯥꯟ ꯃꯃꯥꯗ
ꯃꯃꯥꯒꯤ ꯄꯩꯁꯥꯥꯖꯦ ꯃꯉꯣꯟꯗ ꯀꯌꯥ ꯇꯣꯂꯤꯒꯦꯕ
ꯑꯥ
ꯂꯨꯄꯥ ꯂꯤꯁꯤꯡ ꯑꯃ
ꯀꯔꯥꯏꯗꯩ ꯑꯃꯅꯣꯍꯦ ꯚꯥꯏ ꯑꯩꯅ ꯍꯥꯏꯗꯤ ꯃꯃꯥꯟ ꯅꯪꯖꯦ ꯅꯣꯏ ꯑꯩꯖꯦ ꯅꯪꯉꯣꯟꯗ ꯑꯦꯛꯖꯥꯝ ꯄꯤꯔꯛꯑꯒꯦꯁꯦ ꯅꯩꯞ ꯅꯣꯏ ꯕꯥꯒ ꯅꯣꯏ ꯃꯥꯒꯅ ꯅꯪꯉꯣꯟꯗꯅꯦ ꯂꯨꯄꯥ ꯂꯤꯁꯤꯡ ꯌꯥꯡꯈꯩ ꯌꯥꯡꯈꯩ ꯄꯤꯔꯛꯑꯦꯕ ꯀꯣ ꯑꯗꯣꯏꯇꯥꯔꯗꯤ ꯂꯤꯁꯤꯡ ꯌꯥꯡꯈꯩ ꯄꯤꯔꯄꯖꯦ ꯌꯥꯡꯈꯩ ꯌꯥꯡꯈꯩ ꯄꯤꯔꯛꯖꯦ ꯅꯪꯉꯣꯟꯗ ꯂꯥꯛ ꯑꯃ ꯂꯩꯔꯦꯕ ꯀꯣ ꯅꯪꯅ ꯐꯣꯟ ꯑꯃ ꯂꯩꯊꯣꯛꯎꯔꯦꯕ ꯂꯤꯁꯤꯡ ꯅꯥꯏꯇꯤ ꯁꯦꯚꯦꯟ ꯊꯥꯎꯖꯟ ꯄꯤꯔꯦꯕꯀꯣ ꯐꯣꯟ ꯂꯩꯊꯣꯛꯈ꯭ꯔꯦ ꯐꯣꯟ ꯂꯩꯊꯣꯛꯈ꯭ꯔꯦ ꯂꯣꯏꯒ꯭ꯔꯦ ꯄꯩꯁꯥꯗꯣ ꯂꯣꯏꯒ꯭ꯔꯦ ꯂꯩꯊꯣꯛꯈ꯭ꯔꯦ ꯂꯤꯁꯤꯡ ꯑꯍꯨꯝꯈꯛꯅꯦꯕ ꯅꯪ ꯈꯨꯠꯁꯤꯗ ꯂꯤꯁꯤꯡ ꯑꯍꯨꯝꯖꯦ ꯑꯦꯁ ꯏꯃꯥꯟ ꯅꯣꯏꯅ ꯂꯤꯁꯤꯡ ꯀꯩꯅꯣ ꯄꯤꯕꯤꯔꯛꯄꯅꯤ ꯏꯃꯥꯅ ꯂꯤꯁꯤꯡ ꯌꯥꯡꯈꯩ ꯄꯤꯕꯤꯔꯛꯄꯅꯤ ꯕꯕꯥꯅ ꯂꯤꯁꯤꯡ ꯌꯥꯡꯈꯩ ꯄꯤꯕꯤꯔꯛꯄꯅꯤ ꯏꯃꯥꯒꯤ ꯂꯤꯁꯤꯡ ꯌꯥꯡꯈꯩꯗꯣ ꯑꯩ ꯂꯤꯁꯤꯡ ꯑꯃꯖꯦ ꯍꯟꯗꯣꯛꯆꯔꯛꯑꯒꯦ ꯀꯣ ꯂꯤꯁꯤꯡ ꯑꯃꯖꯦ ꯍꯥꯟꯅ ꯑꯩ ꯍꯟꯗꯣꯛꯆꯔꯒꯦ ꯑꯇꯩꯗꯨ ꯈꯔ ꯂꯩꯔ ꯄꯤꯔꯛꯀꯦ ꯂꯤꯁꯤꯡ ꯑꯃꯖꯦ ꯍꯟꯇꯣꯛꯆꯔꯒꯦ ꯑꯃꯖꯦ ꯍꯟꯇꯣꯛꯈ꯭ꯔꯦꯕ
ꯑ
ꯃꯄꯥꯗꯖꯨ ꯅꯣꯏꯕꯥꯗꯖꯨ ꯑꯃ ꯍꯟꯇꯣꯛꯑꯦ ꯅꯣꯏ ꯃꯥꯗꯖꯨ ꯑꯃ ꯍꯟꯇꯣꯛꯑꯦꯕ ꯀꯣ ꯅꯣꯏ ꯕꯥꯗ ꯅꯣꯏꯕꯥꯅ ꯅꯪꯉꯣꯟꯗ ꯀꯌꯥ ꯇꯣꯜꯂꯤ ꯅꯣꯏ ꯃꯥꯅ ꯅꯪꯉꯣꯟꯗ ꯀꯌꯥ ꯇꯣꯜꯂꯤꯒꯦꯕ ꯌꯥꯡꯈꯩꯗꯒꯤ ꯑꯃ ꯍꯟꯗꯣꯛꯈ꯭ꯔꯦꯕ
ꯐꯣꯔꯇꯤ ꯅꯥꯏꯟ
ꯑꯗꯨꯅꯦꯕꯤ ꯉꯁꯥꯏꯗꯩ ꯍꯥꯏꯔꯤꯖꯦ ꯐꯣꯔꯇꯤ ꯅꯥꯏꯟ ꯇꯣꯜꯂꯤꯀꯣ
ꯑ
ꯑꯗꯨ ꯐꯣꯔꯇꯤ ꯅꯥꯏꯟ ꯇꯣꯜꯂꯦ ꯑꯗꯨꯗꯤ ꯃꯛ ꯂꯤꯁꯤꯡ ꯑꯃꯝꯃꯝ ꯐꯣꯔꯇꯤ ꯅꯥꯏꯟ ꯇꯣꯟ ꯇꯥꯔꯗꯤ ꯂꯤꯁꯤꯡ ꯑꯃ ꯋꯥꯠꯂꯤꯀꯣ ꯁꯣꯝ ꯅꯥꯀꯟꯗ ꯌꯥꯡꯈꯩ ꯁꯨꯗꯧꯕ ꯑꯁꯣꯝ ꯅꯥꯀꯟꯗꯖꯨ ꯌꯥꯡꯈꯩ ꯁꯨꯗꯧꯕ ꯑꯃ ꯋꯥꯠꯂꯤꯀꯣ
ꯑ
ꯑꯗꯨ ꯅꯪ ꯈꯨꯠꯇ ꯂꯩꯔꯤꯗꯤ ꯂꯤꯁꯤꯡ ꯑꯃꯈꯛꯇꯅꯦꯕ
ꯍ
ꯑꯗꯣ ꯂꯤꯁꯤꯡ ꯑꯃꯗꯣ ꯀꯥꯏ ꯃꯥꯡꯒ꯭ꯔꯒꯦꯕ
ꯑꯩ ꯈꯨꯠꯇ ꯂꯩꯔꯤꯖꯦ ꯂꯤꯁꯤꯡ ꯑꯃꯈꯠꯇꯅꯦꯕ
ꯑꯥ ꯑꯥ
ꯂꯤꯁꯤꯡ ꯑꯃꯗꯨꯅ ꯑꯩꯈꯣꯏ ꯏꯃꯣꯠ
ꯅꯪꯅ ꯅꯪꯅ ꯂꯤꯁꯤꯡ ꯑꯃꯈꯛ ꯂꯩꯕꯗꯣ ꯅꯣꯏ ꯌꯥꯡꯈꯩ ꯁꯨꯍꯜꯂꯒꯦ ꯅꯣꯏ ꯅꯣꯏ ꯃꯥꯗ ꯄꯤꯊꯣꯛꯄꯗꯨꯁꯨ ꯌꯥꯔꯔꯣꯏꯕ ꯅꯣꯏ ꯕꯥꯒꯤ ꯑꯃꯨꯛ ꯂꯤꯁꯤꯡ ꯑꯃ ꯍꯣꯔꯅꯦꯕ
ꯎꯝ
ꯔꯨꯄꯥ ꯂꯄꯥ ꯆꯥꯝꯃꯉꯥ ꯆꯥꯝꯃꯉꯥ ꯄꯤꯊꯣꯛꯑꯒ ꯆꯨꯝꯗꯣꯏꯅꯦꯕ ꯑꯪꯀꯜꯁꯦ ꯀꯩꯅꯣꯗ ꯉꯥꯎꯍꯜꯂꯤꯅꯦꯕ ꯉꯁꯥꯏꯒꯤ ꯐꯇꯤ ꯐꯇꯤ ꯑꯩꯈꯣꯏꯅ ꯇꯣꯉꯥꯟ ꯇꯣꯉꯥꯟ ꯌꯦꯡꯕꯁꯦ